ꯍꯜꯂꯣ ꯇꯥꯔꯕꯔ‌ꯣ ꯎꯝ ꯇꯥꯔꯦ
ꯆꯥꯛ ꯆꯥꯗꯔꯤꯕꯣ
ꯆꯥꯗꯔꯤ
ꯆꯥꯛ ꯆꯥꯛ ꯅꯪ ꯊꯣꯡꯕ
ꯊꯣꯡꯗꯦ ꯑꯩꯈꯣꯏ ꯕꯥꯅ ꯉꯁꯥꯏ ꯊꯣꯡꯈ꯭ꯔꯦ
ꯉꯁꯤ ꯕꯥꯅ ꯊꯣꯡ ꯂꯩꯔꯝꯃꯤꯅꯦ
ꯎꯝ
ꯀꯩ ꯃꯊꯦꯟꯅꯣ ꯏꯟꯖꯥꯡꯗꯤ
ꯈꯪꯗꯦ ꯊꯥꯗꯣꯛꯇꯦ ꯏꯀꯣ ꯆꯠꯄꯔꯣ
ꯎꯝ
ꯏꯆꯟ ꯏꯆꯟꯅꯥꯁꯨ ꯉꯁꯥꯏ ꯆꯠꯂꯦ ꯍꯥꯏꯔꯤꯝ
ꯎꯝ
ꯀꯩꯅꯣꯒꯥ ꯁꯥꯟꯅ ꯀꯥꯟꯗꯁꯨ ꯑꯗꯨꯝ ꯏꯟꯗꯤꯔꯥ ꯍꯣꯏꯒꯤ ꯁꯥꯟꯅ ꯀꯥꯟꯗ ꯑꯗꯨꯝ ꯆꯠꯄꯅꯤ ꯃꯣꯏꯁꯨ ꯑꯗꯨꯝ ꯎꯝ ꯇꯥꯃꯣꯒ ꯁꯥꯟꯅ ꯀꯥꯟꯗꯗꯤ ꯀꯩꯝ ꯇꯧꯗꯦ ꯌꯦꯡꯉꯣ
ꯎꯝ
ꯁꯥꯏ ꯁꯥꯟꯅꯕ ꯀꯩꯏꯁ ꯇꯧꯗꯦ ꯃꯥ ꯌꯥꯝ ꯁꯦꯡꯉꯤ ꯎꯝ ꯃꯤꯅꯥ ꯋꯥ ꯑꯗꯨꯝ ꯀꯩꯗꯧꯔꯤꯅ‌ꯣ ꯐꯝꯃꯤ ꯍꯤ ꯍꯤ ꯃ ꯄꯥꯟꯗꯥꯥ ꯅꯠꯇꯦ ꯃꯅꯨꯡꯗ ꯐꯃꯨꯡꯗ ꯐꯝꯃ ꯂꯩ
ꯑꯦ ꯅ‌ꯣꯏ ꯇꯥꯃ‌ꯣꯗꯤ ꯅ
ꯇꯥꯃꯣ ꯃꯥꯏꯀꯥꯗ
ꯑꯦ
ꯃꯥꯁꯨ ꯍꯣꯔꯦꯟ ꯈꯔ ꯊꯦꯡꯀꯥꯟ ꯁꯥꯟꯅꯔꯒꯦ ꯏꯁ ꯍꯨ ꯍꯨꯝ ꯌꯥꯝ ꯌꯥꯝꯃꯝꯃꯅꯤꯗ ꯆꯪꯈꯔꯤ
ꯑꯩ ꯀꯩꯅꯣꯗꯅꯤ ꯃꯉꯥ ꯁꯤ ꯁꯤꯃꯒ ꯊꯥꯔ ꯇꯔꯨꯛ
ꯎꯝ ꯑꯩꯒꯤꯗꯤ ꯇꯧꯕ ꯌꯥꯗ꯭ꯔꯤꯕ ꯑꯗꯨꯒꯤ
ꯀꯔꯤꯒꯤꯟ ꯌꯥꯗ ꯩꯗꯨꯕꯨ
ꯅꯦꯠꯋꯥꯛ ꯅꯨꯡꯉꯥꯏꯇꯕꯩ ꯃꯥꯥꯂꯤ
ꯅꯪ ꯇꯧꯔ ꯌꯦꯉꯝꯕ꯭ꯔꯣ
ꯉꯁꯥ ꯏꯆꯟꯅ ꯇꯧꯕꯅꯤ
ꯎ ꯑꯃꯨꯛꯃꯨꯛ ꯁꯨꯃꯥꯏꯅ ꯌꯥꯗꯕ ꯌꯥꯎꯕꯅꯦ
ꯎꯝ
ꯎꯝ ꯍꯣꯏ ꯑꯃꯨꯛ ꯇꯧꯕꯁꯨ ꯌꯥꯕꯁꯨ ꯌꯥꯏ
ꯀꯩ ꯃꯊꯦꯜ ꯆꯥꯔꯒꯦ
ꯑ ꯍꯋꯥꯏ ꯑꯣꯢꯔꯃꯥꯂꯦ ꯎꯝ
ꯑꯩ ꯀꯩꯅꯣ ꯉꯁꯥꯏ ꯌꯦꯟꯗꯣ ꯑꯣ ꯑꯋꯥ ꯑꯃ ꯂꯧꯔꯒ ꯀꯩꯅꯣꯒꯤ ꯃꯑꯣꯡꯗ ꯑ
ꯎꯝ ꯑꯆꯥꯒꯤ ꯃꯑꯣꯡ ꯁꯦꯝꯕ ꯉꯧꯔꯒ
ꯎꯝ ꯃꯆꯥ ꯃꯆꯥ ꯑ ꯁꯦꯠꯂꯒ ꯎꯝ ꯊꯃꯨ ꯊꯝꯃꯨ ꯑꯩ
ꯍꯥꯎꯗꯤ ꯍꯥꯎ ꯂꯩꯔꯝꯃꯦ꯫
ꯆꯥ ꯈꯔ ꯆꯥꯔꯥ ꯂꯣꯏꯈꯤꯗꯣꯔꯦꯅꯦ ꯑꯩ ꯈꯥꯛꯑꯝꯃꯣ ꯑꯩ ꯈꯥꯛꯑꯝꯃꯣ ꯑꯩ ꯍꯌꯦꯡ ꯂꯥꯛꯇꯣꯏ
ꯎꯝ ꯀꯩꯅꯣꯗꯕꯨꯗꯤ ꯍꯥꯞꯄ ꯊꯝꯃꯤ ꯅꯍꯥꯟ ꯑꯃ ꯀꯩꯅꯣ ꯕꯔ꯭ꯦꯠꯇ ꯀꯣꯠꯂ ꯆꯥꯉꯥꯏ ꯀꯩ ꯍꯥꯏꯈꯔꯦ ꯫
ꯀꯩꯅꯣ ꯒꯤꯗꯣ ꯕꯥꯠꯇꯔ ꯕꯥꯠꯇꯔ ꯎꯝ ꯎꯝ
ꯑꯗꯨꯒꯤ ꯂꯣꯏꯈ꯭ꯔꯦꯕ ꯆꯥꯊꯣꯛꯈ꯭ꯔꯦꯕ ꯑꯗꯨꯗ ꯍꯥꯞꯄ ꯊꯝꯕ
ꯍꯧꯗ꯭ꯔꯤ ꯑꯗꯨꯗꯤ ꯑꯩ ꯑꯃꯐꯥꯎ ꯇꯧꯗ꯭ꯔꯤ ꯇꯧꯕ ꯌꯥꯗꯦ
ꯀꯔꯤꯒꯤ ꯑꯣꯖꯥꯇꯅꯣ
ꯃꯤꯅ ꯇꯧꯔꯛꯄꯗꯤ ꯌꯥꯏꯑꯕ ꯑꯗꯨꯒ ꯑꯩꯅ ꯇꯧꯕ ꯌꯥꯗꯦ
ꯅ‌ꯦꯠ ꯍꯥꯞꯇꯕꯩ ꯑ‌ꯣꯏꯖꯥꯔꯣ
ꯈꯪꯗ‌ꯦ
ꯌꯨꯝꯕ ꯑꯣꯏꯔꯝꯕꯁꯨ ꯌꯥꯏ ꯋꯥꯏ ꯍꯣꯏ ꯋꯥꯏꯐꯥꯏꯗꯩ ꯊꯥꯕꯁꯤ ꯌꯥ ꯌꯥꯗꯦ ꯒ ꯍꯥꯏꯅꯧ ꯇꯧꯕꯅꯦ
ꯍꯣꯔꯦꯟ ꯑꯃꯨꯛ ꯇꯧꯔ ꯌꯦꯡꯉꯒꯦ
ꯎꯝ
ꯑꯗꯨ ꯌꯥꯗꯔꯗꯤ ꯑꯩꯁꯨ ꯈꯪꯗꯦ꯫
ꯑꯩ ꯄꯩꯁꯥ ꯍꯥꯞꯄꯥꯕꯨꯗꯤ ꯌꯥꯗꯣ ꯃꯥꯂ‌ꯦ
ꯇꯤ ꯍꯥꯞꯄꯦꯕ ꯑꯗꯣ ꯑꯩꯅ ꯅꯦꯛꯀꯤ ꯍꯥꯞꯇꯕꯩ
ꯀꯔꯤ ꯁꯤꯝꯅꯣ
ꯑꯦꯌꯥꯔꯇꯦꯜ
ꯄꯩꯁꯥ ꯆꯥꯔꯝ ꯑꯅꯤꯅꯦ
ꯎꯝ
ꯑꯩꯈꯣꯏ ꯃꯥꯥꯏ ꯉꯁꯥꯏ ꯑꯩꯈꯣꯏ ꯑꯩꯈꯣꯏ ꯁꯤꯅ ꯍꯥꯄꯟꯒꯤꯝ
ꯇꯨꯝꯒ꯭ꯔꯕꯣ ꯃꯥꯥꯕꯣ ꯃꯇꯛꯇꯔꯣ ꯑꯥ
ꯀꯩꯅꯣ ꯇꯧ ꯑꯣꯏꯌꯦ ꯃꯥꯏꯁꯨ ꯃꯥꯏꯁꯨ ꯍꯥꯞꯄꯣꯌꯦ ꯋꯥꯔꯤ ꯁꯥꯟꯅꯕ
ꯌꯥꯏ ꯌꯥꯏ ꯍꯥꯞꯆꯤꯜꯂꯨ ꯑꯩꯈꯣꯏ ꯆꯦꯁꯨ ꯑꯩꯈꯣꯏ ꯆꯦꯁꯨ ꯃꯥ ꯈꯣꯡꯒꯤꯈꯤꯕꯅꯦ ꯈꯣꯏ ꯆꯦꯅ ꯌꯥꯗꯦ ꯃ ꯌꯥꯎꯔꯣꯏꯗ ꯌꯥꯝ ꯃꯤꯈꯩ ꯀꯥꯟꯅꯩꯅꯦ
ꯎꯝ ꯌꯥꯝꯕꯅꯤ ꯑꯩꯈꯣꯏ ꯃꯩꯁꯤꯡ ꯇꯧꯅꯔꯒ ꯃꯁꯤꯡꯗꯤ ꯌꯥꯝꯃꯦ ꯄꯩꯁꯥꯥꯁꯦ ꯑꯩ ꯉꯩꯁꯥꯏ ꯇꯗꯥꯎꯔꯤ ꯌꯥꯏ ꯃꯤ ꯃꯔꯤ ꯈꯛꯇ ꯇꯧꯔꯀꯥꯟꯗ ꯄꯩꯁꯥꯗꯨ ꯈꯔ ꯌꯥꯝꯃꯦ ꯆꯍꯨꯝꯒ ꯅꯤꯐꯨ ꯕꯦꯁ ꯑꯣꯏꯅ ꯃꯤ ꯇꯔꯥꯃꯨꯛꯛꯇꯧꯔꯦ ꯐꯪꯉꯤꯗꯨ ꯂꯨꯄꯥ ꯆꯥꯝꯃꯔꯤꯒ ꯍꯥꯏꯕ ꯀꯌꯥꯅꯣ ꯆꯥꯇ꯭ꯔꯨꯛꯀ ꯍꯥꯏꯕ꯭ꯔꯥ
ꯌꯥꯝ ꯌꯥꯝꯃꯤ ꯁꯥꯎꯔ ꯂꯩ
ꯆꯥꯗꯤ ꯍꯣꯔꯦꯟ ꯀꯝ ꯀꯥꯟ ꯊꯤꯗꯣꯢꯅꯣ
ꯈꯪꯗꯦ ꯂꯣꯏꯅ ꯆꯪꯉꯥ ꯇꯨꯝꯅꯈꯔꯦ ꯃꯊꯟ ꯃꯊꯟ
ꯂꯣꯏꯔꯦ
ꯈꯣꯏꯃꯥ ꯑꯩꯈꯣꯏ ꯃꯥꯅꯤ ꯇꯨꯝꯃꯤ ꯑꯩꯈꯣꯢꯃꯥꯖꯨ ꯁꯤꯗ ꯇꯨꯝꯃꯤ
ꯑꯣ ꯕꯦꯔꯥꯅꯤꯅꯦ ꯆꯥꯛ ꯆꯗꯔ꯭ꯁꯨ ꯌꯥꯔꯦ ꯑꯗꯨꯗꯤ
ꯃꯣꯏ ꯆꯔꯥ ꯋꯥꯅꯈꯤꯕꯩ ꯅꯨꯡꯗꯥꯡ ꯋꯥ
ꯎꯝ ꯎꯝ ꯇꯥꯔ ꯇꯥꯔꯦ ꯑꯦ ꯅꯤꯄꯥꯟꯗ ꯇꯔꯦ
ꯑꯩꯈꯣꯏ ꯕꯥꯗꯤ ꯆꯥꯛ ꯆꯥꯒꯦ
ꯎꯝ ꯀꯩ ꯅꯩ ꯉꯥꯁꯥꯏ ꯑꯦꯟꯖꯥꯡ ꯀꯩ ꯆꯥꯏꯍꯥꯌꯕ
ꯏꯔꯣꯟ ꯏꯔꯣꯟꯕ ꯑꯣꯏꯔꯃꯂꯦ
ꯎꯝ ꯍꯣꯏ ꯑꯌꯨꯛꯀꯤ ꯑꯗꯨꯝ ꯆꯠꯂꯤꯝꯇ꯭ꯔꯣ
ꯎꯝ ꯆꯠꯂꯤ ꯆꯥꯛꯅ ꯑꯗꯨꯗ ꯆꯥꯔ ꯂꯥꯛꯏꯕ ꯎꯝ ꯃꯥꯌꯥꯏ ꯍ‌ꯣꯏꯗ ꯆꯥꯏ
ꯅꯍꯥꯟꯗꯤ ꯑꯗꯆꯥ ꯅꯪꯗ‌ꯦ ꯍꯥꯏꯒꯨꯝ ꯇꯧꯗꯥꯏ
ꯎ ꯁꯤꯗꯩ ꯆꯥꯔ ꯆꯠꯄꯁꯤ ꯌꯥꯋꯦ
ꯆꯥꯛꯇꯤ ꯉꯟ ꯊꯣꯡꯗ ꯌꯥꯔꯣꯏ ꯑꯗꯨꯗꯩ ꯆꯥꯔꯗꯦ
ꯎꯝ ꯑꯩꯅ ꯂꯣꯏ ꯂꯣꯏꯖꯤꯜꯂꯝꯃꯒ ꯆꯠꯂꯤꯅꯤ ꯈꯪꯕ ꯄꯨꯡ ꯇꯔꯥ ꯑꯗꯨꯝ ꯇꯥꯔꯦꯗ
ꯎ
ꯇꯨꯏꯁꯟ ꯆꯠꯇꯕ ꯅꯍꯥꯟꯈꯩꯗꯤ ꯇꯎꯗꯤ ꯃꯣꯏ ꯏꯁ꯭ꯀꯨꯜꯒꯤ ꯀꯩꯅ‌ꯣ ꯇꯧꯅꯩꯌ‌ꯦꯅ ꯍꯧꯖꯤꯛꯇꯤ ꯌꯥꯒ꯭ꯔꯕ‌ꯣ ꯍꯌ‌ꯦꯡ ꯆꯠꯂꯅꯤ
ꯃ‌ꯣꯏ ꯍꯌ‌ꯦꯡꯗꯤ ꯍꯥꯡꯉ ꯗꯧꯕ
ꯎꯝ ꯍꯌꯦꯡꯗꯩꯦ ꯂꯥꯛꯑꯣꯅ ꯍꯥꯏꯔꯦ
ꯑꯗꯨ ꯆꯥꯛ ꯆꯥꯛ ꯇꯨꯉꯟ ꯇꯧꯕꯗꯨ ꯅꯪꯉꯔꯣꯏꯅꯦ
ꯅꯪꯉꯔꯣꯏ ꯑꯗꯨꯗ ꯆꯥꯔꯅꯤ ꯃꯌꯥꯏꯈꯣꯏꯗ
ꯍꯣꯏ ꯃꯣꯏ ꯃꯌꯥꯏ ꯍꯣꯏ ꯆꯠꯄꯗꯨ ꯑꯍꯥꯎ ꯄꯤꯖꯗ꯭ꯔꯣ
ꯀꯥꯏꯗꯩꯅꯣ ꯑꯗꯨꯝ ꯆꯝ ꯃꯥꯟꯅꯩ ꯍꯥꯎ ꯑꯃꯨꯛ ꯊꯣꯡꯉꯥꯏꯒꯗ꯭ꯔꯣ ꯎ
ꯍꯌꯦꯡ ꯁꯣꯝ ꯆꯪꯉꯛꯑꯣꯏꯗ꯭ꯔꯣ ꯑꯌꯨꯛ ꯆꯪꯉꯛꯀꯅꯦꯕ
ꯈꯪꯗꯦ ꯌꯦꯡꯉꯛꯀꯦ ꯅꯪ ꯑꯍꯥꯎꯕ ꯂꯩ ꯍꯥꯏꯔꯗꯤ ꯆꯪꯉꯛꯇꯣꯏꯅꯦ ꯂꯩꯕ ꯑꯩꯒꯤ ꯏꯤꯚꯤꯟꯗꯤ ꯐꯐꯝ ꯆꯖꯥꯐꯝꯗꯣ ꯎꯝ ꯇꯨ ꯍꯂ ꯆꯅꯉ ꯇꯨ ꯍꯧꯒꯠ ꯍꯧꯒꯠ ꯂ ꯑꯆꯥꯔ ꯑꯣꯏꯅ ꯁꯦꯝꯦꯕ ꯊꯝꯃꯒꯦ ꯍꯥꯏꯗꯤ
ꯁꯥ
ꯑꯁꯥ ꯁꯦꯝꯕꯗꯣ ꯃꯑꯣꯡꯗ ꯑꯁꯥꯅꯦꯗ ꯈꯟꯕ ꯎ ꯉꯧꯔꯣꯏꯅ ꯊꯃꯦꯒꯤ ꯋꯥꯅꯤꯗ ꯅꯣꯡꯃ ꯁꯦꯝ ꯌꯥꯝ ꯆꯠ ꯁꯥ ꯍꯌꯦꯡ ꯇꯥꯃꯣꯜ ꯆꯪꯉꯝꯗꯥꯏꯗꯁꯨ ꯁꯦꯝꯗꯣꯏꯅꯤ
ꯃꯑꯣꯡꯗꯤ ꯍꯩꯔꯝꯇ꯭ꯔꯣ ꯁꯦꯝꯕꯗꯤ
ꯑꯐꯥꯎ ꯁꯦꯝꯗ꯭ꯔꯤꯗ ꯁꯦꯝꯃ ꯌꯦꯡꯗꯧꯅꯦ
ꯀꯩ ꯀꯩ ꯍꯥꯞꯇꯣꯏ ꯑꯆꯥꯔꯁꯦꯝꯃꯗꯤ
ꯑꯗꯨꯝ ꯍꯥꯟꯅ ꯉꯧꯊꯣꯛꯑꯒ ꯑꯗꯨꯝ ꯀꯣꯛꯇꯥ ꯗ ꯍꯥꯞꯄ ꯊꯝꯃꯅꯤ ꯑꯗ ꯊꯥꯎ ꯈꯔ ꯊꯥꯎ ꯑꯉꯧꯕꯗꯨ ꯑꯣꯏꯅ ꯍꯥꯞꯄꯒ ꯊꯝꯕꯩ
ꯊꯥꯎ ꯈꯛꯇ ꯍꯥꯞꯆꯤꯟꯕꯩ ꯋꯥꯅꯦꯕ
ꯎꯃ ꯀꯩꯅꯣ ꯍꯥꯞꯄꯁꯨ ꯌꯥꯎꯔꯤ ꯆꯝꯄ꯭ꯔꯥ ꯃꯩꯍꯤꯒꯨꯝꯕ ꯑꯗꯒꯤ ꯈꯥꯃꯦꯟ ꯀꯩꯒꯨꯝꯕ ꯑꯩꯈꯣꯏ ꯁꯨꯝ ꯃꯥꯒꯤ ꯂꯥꯡꯕ ꯂꯩꯇ꯭ꯔꯣ ꯑꯍꯥꯎ ꯈꯔ ꯆꯗ꯭ꯔꯗꯤ ꯄꯩꯁꯥ ꯌꯥꯎꯗ ꯂꯩꯇ꯭ꯔꯁꯣ ꯑꯍꯥꯎ ꯆꯥꯗ ꯌꯥꯗꯦ ꯆꯥꯎ ꯆꯥꯎ ꯑꯍꯥꯎ ꯆꯥꯗꯧꯅꯦ ꯊꯕꯛ ꯁꯨꯕ ꯌꯥꯔꯔꯣꯏ ꯑꯍꯥꯎ ꯆꯥꯗꯦ
ꯎꯝ ꯊꯥꯕꯛꯁꯨ ꯂꯩꯇꯦ ꯑꯩ ꯇꯧꯔꯤꯁꯦ꯫
ꯀꯃꯥꯏꯅ ꯇꯧꯔꯤꯕ ꯍꯥꯏꯗꯨꯗ ꯉꯁꯤꯗꯤ ꯍꯥꯟꯕ ꯆꯠꯇ꯭ꯔꯦ
ꯎ ꯁꯤꯗꯤ ꯂꯥꯛꯄꯣ ꯂꯥꯛꯄꯗꯤ
ꯇꯤ ꯂꯥꯛꯑꯦ ꯑꯗꯨꯗꯣ ꯆꯠꯇ꯭ꯔꯕ ꯊꯦꯡꯈ꯭ꯔꯕ ꯑꯩꯗꯣ ꯑꯗꯨꯗꯒꯤ ꯉꯁꯤꯗꯣ ꯀꯟꯗ꯭ꯔꯦ ꯃꯗ ꯎꯝ ꯔꯪꯗꯣ ꯌꯥꯗꯦꯅ ꯐ꯭ꯔꯤꯗ ꯂꯩꯍꯧꯕꯅꯦ
ꯎ
ꯔꯪ ꯁꯦꯝꯗ꯭ꯔꯤꯅ ꯅꯝꯗ꯭ꯔꯦ ꯉꯁꯤꯒꯤ ꯐꯔꯤ ꯀ ꯑꯉꯥꯡꯕ ꯇꯧꯒꯦꯅ ꯇꯧꯕꯅꯦꯕ ꯑꯗꯣ ꯑꯉꯥꯡꯕꯗꯣ ꯔꯪꯗꯣ ꯑꯍꯟꯕ ꯂꯩꯔꯛꯄꯗꯣ ꯌꯥꯗ꯭ꯔꯤꯌꯦ ꯅꯔꯣ ꯈꯪꯖꯤꯟ ꯂꯞ ꯂꯞ ꯂꯥꯎꯔꯒ ꯃꯆꯨꯗꯨꯣ ꯐꯖꯗ
ꯎ ꯑꯣꯏꯅꯤ ꯃꯁ
ꯎꯝ ꯂꯡꯈꯠ ꯉꯥꯏ ꯌꯥꯎꯗꯦꯅꯒ ꯍꯥꯏꯒ
ꯃꯣꯏ ꯂꯩꯔꯀꯥꯟꯗ ꯁꯣꯏꯕꯩꯅꯤ ꯀꯔꯤꯅꯣ ꯑꯗꯨꯗꯤ
ꯍꯥꯡꯗꯣꯛꯑꯒ ꯌꯦꯡꯉꯛꯀꯦ ꯍꯥꯏꯗꯤ
ꯍꯣꯏꯅꯦ
ꯑꯗꯨꯝ ꯃꯥꯡꯉꯅꯤ ꯑꯗꯨꯒꯤ ꯄꯣꯠꯇꯣ ꯇꯧ ꯃꯥꯡꯉꯣꯏ ꯃꯥꯡꯉꯣꯏ ꯑꯇꯣꯞꯄꯒꯤ ꯁꯨꯝ ꯁꯤꯟꯅꯒ ꯌꯥꯏꯌꯦꯅꯀꯣ ꯍꯣꯏ ꯑꯗꯨ ꯈꯪꯗꯦ ꯀꯤꯪꯕꯣꯟꯁꯨ ꯀꯛꯄ ꯌꯥꯔꯛꯑꯅꯤ ꯎꯝ ꯌꯥꯝꯗꯦꯗ
ꯎꯝ ꯑꯩ ꯉꯍꯥꯛꯇꯪ ꯂꯩꯔꯦ ꯍꯣꯔꯦꯟ ꯇꯧꯁꯤꯒꯦ ꯍꯥꯏꯔꯕꯅꯦ
ꯁꯥꯟꯅꯧ ꯁꯥꯟꯅꯧ ꯎꯝ ꯑꯩꯉꯣꯟꯗꯁꯨ ꯇꯧꯔꯛꯑꯝꯕꯅꯤ
ꯎꯝ ꯍꯥꯏꯌꯦ ꯅꯪ ꯇꯧꯅꯤ ꯅꯪ ꯕꯖꯥꯔ ꯂꯩ ꯍꯥꯏꯕ ꯀꯥꯏꯅꯣ ꯍꯥꯏ
ꯄꯣꯠ ꯂꯩꯕꯥ ꯆꯠꯂꯨꯕꯩꯐ
ꯎꯝ ꯍꯣꯏ ꯊꯝꯃꯒꯦꯀꯣ
ꯎꯝ
ꯌꯥ